ꯄꯤꯍꯦ ꯀꯩꯗꯧꯔꯒ ꯂꯩꯕ꯭ꯔꯕ ꯅꯨꯄꯤꯒꯨꯝ ꯅꯨꯄꯤ ꯁꯤꯒꯨꯝꯅ ꯌꯥꯝꯩ ꯀꯩꯗꯧꯔꯒ ꯂꯩꯕ꯭ꯔꯕ
ꯑꯩꯗꯤ ꯇꯞꯄꯁꯨ ꯁꯣꯏꯗꯕꯅꯤꯗ ꯑꯩꯈꯣꯏꯗꯤ꯫
ꯑ ꯏꯁ ꯏꯗꯅꯦ ꯀ
ꯆꯨꯝꯗꯔ꯭꯫
ꯍꯧꯖꯤ꯫
ꯁꯣꯏꯗꯕꯅꯦ ꯁꯣꯏꯗꯕꯅꯦ ꯁꯣꯏꯗꯕꯅꯦ ꯑꯩꯈꯣꯏ ꯍꯥꯏꯈꯤꯕ ꯋꯥꯗꯣ ꯋꯥꯅꯦ ꯅꯨꯄꯥꯅꯦ
ꯅꯨꯄꯥ ꯌꯥꯝ ꯊꯣꯛꯕꯔ꯭ꯕ
ꯎꯝ ꯁꯣꯏꯗꯅꯕ ꯇꯞꯄꯤꯗꯣ ꯁꯣꯏꯗꯅꯕꯒꯤꯅꯦ
ꯌꯥꯔꯦ ꯅꯪ ꯇꯞꯔꯤꯉꯩꯗ ꯅꯣꯏ ꯀꯩꯅꯣ ꯀꯅꯥ ꯀꯅꯥꯗꯨꯅ ꯑꯃꯨꯛ ꯆꯦꯜꯂꯅꯤꯗ
ꯍꯥꯊꯨ ꯍꯥꯊꯨ ꯇꯧꯕꯗꯣ ꯑꯩꯈꯣꯏꯗ ꯑꯩꯈꯣꯏ ꯏꯗ ꯆꯥꯟꯅꯗꯦꯕꯀꯣ ꯇꯞꯅ ꯇꯧꯔꯒ ꯁꯣꯏꯗꯅꯕ ꯁꯣꯏꯗꯅꯕ ꯇꯧꯕꯗꯣ ꯑꯗꯨꯅꯦ ꯑꯩꯈꯣꯏꯗꯤ
ꯍꯣꯏ ꯁꯣꯏꯗꯅꯕ ꯇꯧꯔꯗꯤ ꯐꯔꯦꯅꯦ
ꯎꯝ
ꯍꯧꯖꯤꯛꯁꯨ ꯉꯁꯤꯁꯨ ꯑꯃꯨꯛꯀ ꯀꯩꯅꯣ ꯆꯥꯕ꯭ꯔꯣ
ꯍꯣꯏ ꯍꯣꯏ ꯍꯣꯏ ꯍꯣꯏ ꯍꯣꯏ ꯆꯥꯔꯦ ꯆꯥꯌꯦ ꯑꯜꯂꯨꯒ ꯕꯂꯦꯟꯗ꯭ꯔꯤꯒ ꯅꯪꯗꯤ
ꯑ ꯃꯅꯥꯎꯅꯨꯄꯥ ꯍꯥꯏꯕ꯭ꯔꯣ ꯃꯆꯦ ꯍꯥꯏꯕ꯭ꯔꯣ ꯈꯪꯗꯦꯅꯦ
ꯁꯧꯒ꯭ꯔꯤꯁꯨ ꯁꯧꯔꯤꯁꯨ ꯃꯆꯦ ꯂꯩꯕ꯭ꯔꯕ
ꯈꯪꯗꯦ ꯃꯃꯤꯡ ꯈꯪꯗꯦ ꯁꯧꯒꯔꯤꯗꯒꯤ ꯍꯦꯟꯅ ꯁꯤꯟ ꯁꯤꯜꯂꯦꯕ
ꯎꯝ
ꯃꯅꯥ ꯑꯃ ꯖꯪꯒꯜꯗꯒꯤ
ꯑꯗꯨꯗꯤ ꯁꯧꯒꯔꯤ ꯁꯧꯒꯔꯤ ꯃꯌꯥꯝꯕꯟꯗꯨꯗꯤ
ꯍꯣꯏ ꯃꯀꯨꯕꯣꯛ ꯑꯣꯏꯔꯝꯅꯤ
ꯃꯄꯥꯒꯨꯝꯕ ꯃꯄꯥ ꯅꯠꯇ꯭ꯔꯗꯤ ꯃꯀꯣꯕꯣꯛꯒꯨꯝꯕ ꯑꯗꯨꯒ ꯃꯥꯏ ꯃꯄꯨ ꯑ
ꯀꯩꯅꯣ ꯉꯁꯤ ꯀꯥꯡ ꯌꯥꯝꯃꯦ ꯈꯣꯏ ꯂꯩꯀꯥꯏꯗ ꯈꯪꯗꯦ ꯀꯃꯥꯏꯅ ꯇꯧꯕꯅꯣ
ꯑꯥ ꯃꯣꯠꯄꯒꯤ ꯃꯣꯠꯄꯒꯤ ꯃꯣꯠꯄꯒꯤ
ꯃꯣꯠꯂꯒ ꯑꯁꯤꯈꯛꯇꯅꯦ ꯉꯁꯤ ꯉꯁꯤ ꯈꯛꯇ ꯅꯠ ꯉꯁꯤ ꯈꯛꯇꯅꯦꯕ
ꯅꯪ ꯉꯁꯤ ꯃꯣꯠꯄꯒꯤꯔ ꯏꯔꯨ ꯏꯔꯨ ꯖꯔꯛꯈ꯭ꯔꯕꯣ
ꯏꯔꯨꯖꯔꯦ ꯕꯛꯀꯦꯠ ꯃꯉꯥ ꯏꯔꯨꯒꯔꯥꯃꯤ
ꯕꯀꯦꯠ ꯃꯉꯥ ꯅꯪ ꯅꯪ ꯅꯁꯥꯗꯨꯗ ꯕꯛꯀꯦꯠ ꯃꯉꯥ ꯆꯪꯕꯔꯅꯦ
ꯁꯤꯁ ꯆꯪꯗ꯭ꯔꯗꯤ
ꯆꯪꯅꯤꯡꯉꯥꯏ ꯂꯩꯇꯦ ꯃꯛ ꯃꯉꯥꯅ ꯌꯥꯔꯅꯤ ꯅꯪꯒꯤꯗꯤ
ꯃꯛ ꯑꯃꯅꯀꯣ ꯀꯣꯛꯇꯒꯤ ꯍꯩꯊꯔꯣꯕ ꯏꯁꯤꯡꯗꯣ ꯑꯗꯨꯒ ꯁꯥꯄꯣꯟꯗꯣ ꯐꯖꯅ ꯅꯣꯏꯔꯣ
ꯎꯝ ꯂꯣꯏꯔꯕ ꯅꯣꯏꯔꯒ ꯗꯥꯏꯔꯦꯛ ꯇꯋꯦꯜ ꯇꯧꯋꯦꯜ ꯊꯣꯠꯇꯣꯏꯔꯥ ꯇꯧꯋꯦꯜ ꯀꯩꯅꯣ ꯇꯧꯗꯣꯏꯔꯥ
ꯀꯩꯅꯣ ꯏꯔꯨꯕ
ꯉꯥꯎꯔꯕ꯭ꯔ ꯈꯪꯗꯦꯁꯦ
ꯅꯨꯡꯗꯥꯡꯗꯅꯦ ꯀꯔꯤꯅꯣꯁꯦ ꯅꯣꯏꯅ
ꯀꯩꯩꯅꯣꯅꯦ ꯐꯖ ꯉꯥꯡꯉꯨ ꯀꯔꯤꯔꯥ ꯅꯣꯛꯍꯟꯒꯅꯨꯅꯦ
ꯑꯦ ꯐꯒꯤ ꯇꯧꯕꯅꯦ ꯅꯪ ꯅꯣꯛꯇꯕ ꯀꯨꯏꯔꯦ ꯍꯥꯏꯗꯨꯗ
ꯅꯍꯥꯟꯖꯨ ꯁꯤꯔꯦꯗ
ꯎꯝ
ꯅꯣꯏ ꯌꯨꯝꯕꯨꯒꯤ ꯃꯔꯝꯗ ꯉꯥꯡꯂꯛꯄꯗꯣ ꯅꯪ ꯀꯥꯎꯔꯕꯣ ꯑꯗꯨ ꯅꯨꯃꯤꯠ ꯑꯩ ꯑꯩꯌꯥ ꯌꯥꯝ ꯅꯣꯛꯀꯦ ꯈꯪꯪꯕ꯭ꯔꯥ ꯑꯩꯗꯣ
ꯌꯥꯝ ꯍꯔꯥꯎꯔꯥ ꯃꯥꯜꯂꯦ ꯀꯩ ꯅꯪ ꯅꯪ ꯌꯥꯝ ꯍꯔꯥꯎ ꯅꯪ ꯌꯥꯝ ꯍꯔꯥꯎꯔꯤꯗꯨꯕ ꯀꯩ ꯏꯟꯖꯥꯡ ꯆꯥꯔꯒꯦ
ꯑꯩ ꯍꯥꯏꯈ꯭ꯔꯦ ꯀꯔꯤꯅꯣ ꯍꯟꯖꯤꯟ ꯍꯟꯖꯤꯟ ꯍꯥꯡꯂꯛꯑꯦ ꯃꯃꯤꯡ ꯈꯪꯗꯦ ꯍꯥꯏꯔꯒ
ꯍꯣꯏ ꯑꯩꯅ ꯃꯃꯤꯡ ꯈꯪꯕ ꯃꯤꯡ ꯈꯪꯕꯗꯨꯕꯨ ꯀꯃꯥꯏꯅ ꯆꯥꯕ ꯆꯥꯕ ꯌꯥꯔꯤꯅꯣꯅꯦ ꯀꯃꯥꯏꯅ ꯆꯥꯔꯤꯅꯣꯕ
ꯈꯪꯉꯦ ꯑꯩ ꯈꯪꯗꯕꯀꯣ ꯃꯤꯗꯤ ꯃꯤꯗꯤ ꯈꯪꯉꯦ ꯑꯩ ꯍꯩ ꯑꯩ ꯈꯪꯉꯗꯕ ꯑꯗꯨꯒꯤꯅꯤꯗ
ꯁꯤꯕꯨ ꯌꯨꯝ ꯄꯥꯜꯂꯅꯦꯌꯦ
ꯑꯦ ꯑꯩ ꯌꯨꯝ ꯄꯜꯔꯒꯦ ꯍꯥꯏꯕ꯭ꯔꯅꯦ
ꯍꯥꯏꯌꯦ
ꯀꯅꯥꯅ
ꯅꯪꯅ
ꯑꯩ ꯏꯆꯤꯟꯃꯛꯅ ꯍꯥꯏꯔꯛꯄ꯭ꯔꯣ
ꯍꯣꯏ ꯍꯣꯏ ꯍꯥꯏꯔꯦ
ꯍꯥꯏꯌꯦ ꯑꯦ ꯑꯩ ꯑꯣꯏꯔꯝꯃꯣꯏꯗ ꯅꯪ ꯃꯤ ꯇꯣꯡꯉꯥꯜꯂꯝꯃꯅꯤ
ꯅꯣꯃ ꯏꯕꯥꯅꯤ ꯋꯥꯔꯤ ꯃꯌꯥꯝ ꯁꯥꯈꯤꯕꯗꯣ ꯀꯤꯂꯣꯃꯤꯇꯔ ꯂꯤꯁꯤꯡ ꯑꯍꯨꯝꯃꯨꯛ ꯏꯕꯥꯅꯤ ꯋꯥꯔꯤꯗꯣ ꯁꯥꯡꯃꯟꯕꯒꯤ ꯂꯤꯁꯤꯡ ꯑꯍꯨꯝ ꯍꯦꯜꯂꯦ ꯀꯤꯂꯣꯝꯃꯤ ꯇꯔꯗ ꯅꯛ ꯀꯤꯂꯣꯃꯤꯇꯔ ꯑꯃ ꯌꯧꯔꯝꯗꯥꯏꯗ ꯅꯪ ꯍꯥꯏꯕꯗꯣ
ꯑꯗꯣ ꯀꯅꯥꯗ ꯀꯅꯥ ꯀꯅꯥꯗ ꯄꯥꯡꯒꯦ ꯍꯥꯏꯕ꯭ꯔꯣ ꯃꯄꯨ ꯍꯥꯏꯔꯝꯕꯔ꯭ꯕ
ꯀꯔꯤ
ꯃꯄꯨ ꯇꯔꯛ ꯇꯥ ꯇꯥ ꯇꯥꯔꯛ ꯑꯥ ꯇꯥꯛ ꯇꯥꯛꯄꯤꯗꯦꯕ
ꯑꯗꯨꯗꯤ ꯍꯥꯏꯗꯦ ꯋꯥ ꯌꯥꯝ ꯂꯣꯠꯄꯗꯨꯕꯨ ꯀꯃꯥꯏꯅ ꯍꯥꯏꯕꯤꯗꯣꯏꯅꯣ ꯅꯪꯅ
ꯑꯦꯁ ꯑꯦꯁ ꯋꯥ ꯌꯥ ꯂꯣꯕꯅꯦ ꯑꯩ ꯀꯔꯤ ꯋꯥ ꯂꯣꯠꯅꯤꯡꯉꯩ ꯂꯩꯕ꯭ꯔꯣ ꯅꯣꯏ
ꯂꯣꯜꯂꯦ ꯌꯥꯝ ꯂꯣꯜꯂꯦ ꯋꯥꯁꯨ ꯂꯣꯜꯂꯦ ꯏꯁꯩꯁꯨ ꯂꯣꯜꯂꯦ
ꯏꯁꯩ ꯏꯁꯩꯗꯤ ꯋꯥꯗꯤ ꯂꯣꯠꯄ ꯂꯣꯠꯇꯕꯗꯤ ꯈꯪꯗꯦꯀꯣ ꯑꯩꯅ ꯂꯣꯠ ꯂꯣꯠꯀꯦꯅꯗꯤ ꯂꯣꯠꯅꯤꯡꯉꯩꯗꯤ ꯂꯩꯇꯦꯀꯣ ꯅꯣꯏꯅ ꯈꯪꯅꯤꯡꯕꯗꯣ ꯑꯩꯅ ꯍꯥꯏꯗꯣꯛꯄꯒꯤ ꯍꯥꯏꯗꯣꯛꯇꯕꯒꯤꯔ ꯅꯠꯇ꯭ꯔꯒ ꯅꯪꯅ ꯅꯣꯏꯅ ꯈꯪꯅꯤꯡꯕꯗꯣ ꯑꯩ ꯑꯥ ꯈꯪꯗꯕꯤꯒꯤꯔꯥ ꯑꯗꯨꯃꯥꯏꯗꯤ ꯇꯧꯔꯝꯒꯅꯤ ꯑꯗꯣ ꯏꯁꯩꯗꯤ ꯀꯩꯅꯣ ꯇꯧꯗꯦ ꯂꯣꯠꯇꯦ ꯐꯣꯡꯅ ꯁꯛꯄꯤꯒꯦꯁꯦ
ꯑꯩꯈꯣꯏ ꯑꯩꯈꯣꯏꯗ ꯂꯥꯛꯑꯣ ꯏꯁꯩ ꯁꯛꯄꯤꯒꯦ ꯅꯪ ꯒꯤꯇꯔ ꯄꯥꯏꯔꯣ ꯅꯪꯒꯤꯇꯔ ꯈꯣꯡꯕ ꯍꯥꯏꯕ꯭ꯔꯣ
ꯍꯣ ꯍꯩꯇꯦ
ꯑꯁ ꯀꯩꯒꯤꯅꯣꯀꯣ ꯑꯩꯈꯣꯏ ꯈꯨꯜꯒꯤ ꯅꯨꯄꯥꯖꯤꯡꯁꯦ ꯒꯤꯇꯥꯔ ꯑꯐꯥꯎ
ꯃꯔꯝ ꯍꯥꯏꯕꯤꯎ꯭ꯔꯥ ꯑꯥ ꯃꯔꯝꯗꯣ ꯒꯤꯇꯥꯔ ꯈꯣꯡꯕ ꯍꯩꯇꯕꯒꯤ ꯃꯔꯝꯗꯣ ꯍꯥꯏꯕꯤꯌꯨꯔꯕ ꯐ
ꯒꯤꯇꯔ ꯈꯣꯡꯕ ꯍꯩꯗꯕ ꯇꯟꯕꯩꯅꯦ
ꯑꯗꯣ
ꯀꯩꯒꯤꯅꯣꯕ ꯎ ꯅꯨꯄꯥꯁꯤꯡꯁꯦ ꯏꯁꯩꯗ ꯀꯩꯝꯇ ꯀꯅꯥꯝꯇ ꯅ ꯌꯥꯎꯗꯒ ꯂꯩꯕꯗꯣ ꯅꯣꯏꯅꯦ ꯂꯥꯏꯍꯧꯒꯗꯕꯗꯣ꯫ ꯑꯩꯈꯣꯏꯗꯤ ꯑꯩꯈꯣꯏꯗꯤ ꯃꯄꯥꯟꯗ ꯆꯠꯀꯅꯤ ꯃꯄꯥꯟꯗ ꯏꯁꯩ ꯁꯛꯄꯁꯨ ꯐꯪꯒꯅꯤ ꯑꯩꯈꯣꯏꯗꯤ ꯅꯣꯏꯗꯤ ꯀꯗꯥꯋꯥꯏꯗꯒꯤ ꯑꯩꯈꯣꯏꯅ ꯏꯁꯩ ꯑꯃ ꯁꯛꯅꯤꯡꯉꯁꯨ ꯄ꯭ꯔꯣꯒ꯭ꯔꯥꯝ ꯑꯃꯒꯨꯝꯕ ꯂꯩꯔꯁꯨ ꯍꯤꯇꯔ ꯄꯥꯏꯕꯤꯌꯣ ꯍꯥꯏ ꯍꯥꯏꯅꯤꯡꯉꯥꯏ ꯁꯨꯝ ꯅꯣꯏꯅ ꯅꯨꯄꯥꯁꯤꯡꯗꯤ ꯀꯅꯥꯗ ꯄꯥꯏꯕ ꯍꯩꯗꯕ ꯂꯩꯇꯕꯅꯤꯅ ꯑꯩꯈꯣꯏꯁꯨ ꯁꯛꯅꯤꯡꯉꯥꯏ ꯀꯧꯅꯤꯡꯉꯥꯏ ꯆꯥꯟꯁ ꯂꯩꯇ꯭ꯔꯤꯗꯣ ꯅꯠꯇ꯭ꯔꯣ꯫ ꯌꯥꯗꯣꯏꯅꯦ ꯅꯨꯄꯥꯁꯤꯡꯁꯦ ꯌꯥꯝ ꯅꯨꯄꯥ ꯊꯣꯛꯇꯦꯕ ꯑꯩꯈꯣꯏ ꯑꯩꯈꯣꯏꯒꯤꯁꯦ ꯑꯩ ꯐꯨꯅꯤꯡꯉꯦꯕ ꯈꯟꯕ ꯈꯟꯂꯛꯑꯗꯤꯀꯣ ꯃꯀꯣꯛꯗ ꯌꯩꯅꯤꯡꯉꯦꯕ
ꯉꯥꯏ ꯃꯤꯒꯤ ꯂꯝꯗ꯫ ꯅ ꯀꯟꯁꯇꯤꯇ꯭ꯌꯨꯁꯟ ꯑꯥꯔꯇꯤꯀꯜꯗ ꯂꯩꯁꯥꯕꯤꯅꯈꯤ ꯇꯔ ꯈꯣꯡꯕ ꯌꯥꯗꯦ ꯍꯥꯏꯕ ꯂꯩꯇꯦꯀꯣ ꯅꯣꯏꯁꯨ ꯌꯥꯕꯅꯤ ꯅꯣꯏꯁꯨ ꯃꯤꯅꯤ꯫
ꯄꯅ
ꯅꯣꯏꯁꯨ ꯃꯤꯅꯤ ꯑꯩꯈꯣꯏꯁꯨꯨꯝ ꯃꯤꯅꯦ ꯑꯗꯨꯒ ꯃꯣꯏꯒꯤ ꯑꯇꯩꯒꯤ ꯂꯝꯗ ꯂꯩꯁꯥꯕꯤ ꯃꯤꯌꯥꯝ ꯒꯤꯇꯔꯒ ꯈꯣꯡꯕ ꯍꯩꯩꯅ ꯑꯩꯈꯣꯏ ꯈꯨꯟꯒꯤ ꯂꯩꯁꯥꯕꯤ ꯑꯩꯈꯣꯏ ꯈꯨꯟꯒꯤ ꯂꯩ ꯆꯥꯕꯤꯁ ꯑꯅꯤ ꯑꯅꯤ ꯑꯃ ꯑꯅꯤ ꯈꯛꯇꯪ
ꯗꯠ ꯃꯔꯤ ꯂꯩ ꯂꯩꯌꯦ ꯅꯣꯏ ꯅꯨꯄꯥ ꯑꯩꯈꯣꯏ ꯑꯩꯈꯣꯏ ꯅꯨꯄꯤꯕꯨꯗꯤ ꯈꯣꯡꯕ ꯍꯩꯇ꯭ꯔꯁꯨ ꯌꯥꯏꯅꯦ ꯅꯨꯄꯥꯗꯤ ꯍꯩꯒꯗꯕꯅꯦꯕ꯫ ꯅꯨꯄꯥꯗꯤ ꯅꯣꯏ ꯈꯨꯟꯗ ꯑꯗꯨꯝ ꯂꯩꯒꯗꯕ ꯃꯤꯅꯦꯕ ꯅꯣꯏ ꯌꯨꯝ ꯍꯣꯡꯉꯣꯏꯕ ꯈꯪꯕ꯭ꯔꯥ
ꯅꯣꯏꯁꯨꯅꯦ ꯅꯣꯏꯁꯨ ꯆꯠꯂꯒ ꯀꯩꯒꯨꯝꯕ꯫
ꯆꯤꯟ ꯀꯟꯒꯅꯨ ꯑꯗꯨꯗ
ꯅꯣꯏ ꯍꯦꯔꯣꯗꯣ ꯒꯤꯇꯥꯔ ꯈꯣꯡꯕ ꯍꯩꯗ꯭ꯔꯗꯤ ꯀꯃꯥꯏꯅ ꯁꯛꯇꯣꯏꯅꯣ ꯃꯤꯒꯤ ꯑꯗꯨꯏꯅꯦ ꯄ꯭ꯔꯤꯊꯤꯕꯤ ꯆꯥꯎꯈꯠꯇ꯭ꯔꯤꯗꯣ ꯅꯨꯄꯥ ꯅꯨꯄꯥ ꯈꯛꯇ ꯌꯦꯡꯕ ꯕꯒꯅꯦ ꯅꯣꯏꯅ ꯅꯨꯄꯥ ꯀꯩ ꯊꯕꯛ ꯇꯧꯔꯒꯗꯤ ꯇꯥꯔꯣ ꯇꯥꯔꯣ ꯊꯕꯛ ꯑꯃ ꯇꯧꯔꯀꯥꯟꯗ ꯅꯨꯄꯥ ꯅꯨꯄꯥ ꯁꯤꯅꯦꯕ
ꯅꯠꯇꯦꯕ ꯍꯩꯇ꯭ꯔꯗꯤ ꯍꯩꯇ꯭ꯔꯦ ꯍꯣꯏ ꯍꯥꯏꯌꯣꯕ ꯀꯔꯤꯅꯣ ꯌꯥꯁꯤ ꯌꯥꯅꯤꯡꯗꯦꯗꯔꯤꯅꯦ꯫
ꯆꯥꯞ ꯃꯥꯅ ꯑꯔꯥꯝꯗꯥꯔ ꯈꯪꯉꯤꯀꯣ ꯏꯂꯦꯛꯇ꯭ꯔꯤꯛꯀꯤ ꯃꯩꯒꯤ
ꯅꯨꯄꯥ ꯅꯨꯄꯥ ꯑꯩꯈꯣꯏꯁꯦ ꯈꯔꯥ ꯔꯗꯤ ꯁꯣꯜꯂꯤꯦ ꯍꯣꯏ ꯌꯥꯋꯣꯕ ꯑꯗꯨꯃꯥꯏꯅ ꯇꯧꯔꯤꯕ ꯅꯣꯏꯁꯦ ꯍꯩꯁꯨ ꯍꯩ ꯑꯗꯨꯒ ꯃꯆꯤꯟ ꯈꯣꯀꯟꯕꯁꯤꯗꯤ ꯑꯁ ꯉꯥꯡꯅꯕ ꯌꯥꯝ ꯋꯥꯏꯑꯦ ꯅꯣꯏꯁꯤꯗꯤ꯫
ꯅꯪ ꯈꯔ ꯍꯣꯠꯅꯧꯀꯣ ꯀꯨꯏꯔꯔꯣꯏ ꯅꯣꯏ꯫ ꯀꯣꯟ ꯑꯦꯃꯤꯅꯤꯌꯝꯅ ꯅꯪꯕꯨ ꯀꯧꯔꯅꯤ ꯅꯨꯄꯤꯒꯤ ꯗꯣꯜ ꯇꯔ ꯔꯦꯞꯁ ꯑꯟꯅ
ꯑꯩꯕꯨꯗꯤ ꯑꯩꯕꯨꯗꯤ ꯑꯩ ꯅꯨꯄꯥ ꯂꯣꯏ ꯈꯪꯗ꯭ꯔꯦꯅꯦ ꯑꯩ ꯅꯨꯄꯥꯗꯤ ꯏꯁꯩꯁꯨ ꯈꯪꯉꯦ ꯀꯔꯤꯑꯃꯨꯛ ꯍꯩꯕ꯭ꯔꯣ ꯂꯩꯔꯤꯛꯁꯨ ꯍꯥꯏꯌꯦ
ꯎꯝ
ꯑꯦ ꯒꯤꯇꯥꯔꯁꯨ ꯍꯥꯏꯌꯦ ꯏꯁꯩ ꯁꯛꯄꯁꯨ ꯌꯥꯝ ꯍꯥꯏꯕꯅꯦ ꯅꯣꯏꯒꯤ ꯍꯥꯏꯕ ꯋꯥꯅꯤꯗ ꯅꯣꯏ ꯂꯩꯍꯧ ꯅꯣꯏ ꯂꯩꯍꯧꯒꯗꯕ ꯃꯤꯁꯤꯡꯕꯨ ꯍꯥꯏꯕꯅꯤꯅ ꯅꯨꯡꯁꯤꯕꯒꯤ ꯍꯧꯋꯣ ꯍꯥꯏꯕꯅꯤꯗ ꯃꯤꯅ ꯂꯥꯛꯑꯒ ꯑꯁ ꯑꯁꯤ ꯈꯨꯟꯒꯤ ꯅꯨꯄꯥꯁꯤꯡꯁꯦ ꯒꯤꯇꯥꯔ ꯐꯥꯎꯕ ꯈꯣꯡ
ꯁꯔ ꯀꯔꯤꯅꯣ
ꯒꯤꯇꯔ ꯐꯥꯎ ꯈꯣꯡꯕ ꯍꯥꯏꯇꯦ ꯍꯥꯏꯔꯛꯀꯅꯦꯕ
ꯑꯁ ꯇꯤꯚꯤꯗ ꯅꯅꯤꯔꯥ ꯂꯥꯛꯄꯗ ꯆꯞ ꯃꯥꯟꯅꯔꯦ ꯈꯣꯡ ꯑꯃ ꯊ
ꯑꯁꯤꯗ ꯉꯥꯡ ꯑꯁꯤꯗ ꯅꯠꯇꯦꯕ ꯑꯁꯤꯗ ꯉꯥꯡꯍꯧꯗ꯭ꯔꯗꯤ ꯉꯥꯡꯐꯝ ꯂꯩꯏꯇꯦꯕ ꯈꯪꯕꯔꯥ
ꯎꯝ ꯁꯤ ꯂꯩꯁꯥꯕꯤ ꯑꯣꯏꯔꯀꯥꯟꯗ ꯉꯥꯡꯉꯗꯤ
ꯇꯝꯄꯤꯔꯒꯦꯁꯦ ꯍꯥꯏꯔꯣ ꯍꯥꯏꯔꯣ ꯅꯪ ꯍꯥꯏꯅꯤꯡꯕ ꯈꯩꯂꯣꯏ ꯍꯥꯏꯔꯣꯁꯦ
ꯕꯤꯅꯦꯕ ꯂꯩꯁꯥꯕꯤ ꯑꯣꯏꯕ ꯀꯥꯟꯗ ꯁꯨꯃꯥꯏ ꯉꯥꯡꯉꯗꯤ ꯍꯌꯦꯡꯋꯥꯏ ꯅꯣꯏ ꯑꯁ ꯃꯃꯥ ꯑꯣꯏꯔꯀꯥꯟꯗꯗꯤ ꯑꯁ ꯅꯨꯡꯉꯥꯏꯗꯧꯔꯦ ꯅꯪ ꯌꯨꯝ ꯌꯨꯝ ꯌꯨꯝꯕꯨꯗꯤ ꯂꯥꯏꯔꯤ ꯅꯣꯏ ꯅꯥꯏꯕꯔꯁ ꯌꯨꯝ ꯊꯪꯅꯕ ꯀꯥꯡꯕꯨꯁꯤꯡ ꯅꯪ ꯈꯣꯟꯖꯦꯜ ꯇꯥꯕꯗꯣ ꯂꯣꯏ ꯋꯥꯟꯊꯔꯅꯤꯀꯣ
ꯂꯣꯏꯔꯕꯣ
ꯁꯤꯅꯦꯕ ꯁꯇꯔꯤꯔꯤꯗꯣ ꯑꯣ ꯁꯤꯠꯇꯤ ꯁꯤꯠꯇꯕꯖꯥꯗꯩꯅ
ꯀꯩꯗꯦꯕ ꯇꯄꯤꯤ
ꯎꯝ
ꯁꯤ ꯂꯣꯏ ꯉꯥꯡꯉꯤꯁꯦ ꯀꯔꯤ ꯍꯥꯏꯁꯤꯔꯝꯃꯨꯒ
ꯂꯩꯃꯤꯟꯅꯔꯗꯤꯀꯣ ꯋꯥꯗ ꯅꯞꯇꯣꯏꯅꯦ ꯅꯪ
ꯀꯩ ꯍꯥꯏꯕꯅꯦ
ꯀꯔꯤꯅꯣꯁꯦ
ꯍꯥꯏꯔꯕ
ꯑ ꯇꯣꯃꯗꯃꯥꯡ ꯐꯔꯁꯨꯦ ꯀꯥꯏ ꯅꯡ ꯅꯪ ꯋꯥꯝꯒꯅꯤ ꯄꯨꯔꯥ ꯔꯦꯗꯤꯌꯑꯣꯒꯖ ꯃꯅꯔ ꯁꯤꯔꯤ
ꯀꯩꯅꯩꯅ ꯅꯪ ꯅꯪ ꯅ ꯀꯣ ꯀꯥꯏ ꯅꯤꯡ꯭ꯔꯣꯋꯥ
ꯉꯝꯒꯗ꯭ꯔꯣ
ꯃꯤ ꯃꯤꯅ ꯉꯥꯡꯕꯒꯁꯦ ꯊꯧꯁꯥꯔꯒ ꯂꯩꯔꯤꯅꯦꯕ ꯍꯣꯏ ꯏꯆꯦ ꯑꯗꯨꯃꯥꯏꯅ ꯇꯧꯔꯦ ꯑꯩꯈꯣꯏ ꯑꯉꯥꯡ ꯑꯣꯏꯕꯒꯤ ꯈꯪꯗꯕꯩ ꯑꯣꯏꯔꯝꯅꯦ ꯃꯊꯪ ꯑꯩꯈꯣꯏꯁꯨ ꯍꯣꯠꯅꯒꯦ ꯍꯥꯏꯔꯛꯇꯦꯕ ꯁꯣꯟ ꯈꯔ ꯍꯣꯏ ꯅꯨꯄꯥ ꯅꯨꯄꯥꯁꯤꯡꯁꯦ ꯈꯔꯗꯤ ꯁꯣꯜꯂꯦ ꯍꯥꯏꯔꯛꯇꯦꯕ
ꯀꯩꯒꯤꯅꯣ ꯍꯥꯏꯕꯅ ꯌꯥꯅꯤꯡꯗ꯭ꯔꯒ ꯇꯧꯔꯤꯁꯦ ꯀꯩꯒꯤꯅꯣꯕ
ꯅꯪ ꯔꯦꯗꯤꯑꯣ ꯑꯗꯨꯃꯥꯏꯅ ꯍꯣꯠꯅꯒꯦ ꯍꯥꯏꯔꯣ ꯅꯪ ꯑꯩ ꯑꯩ ꯑꯩꯕꯨ ꯍꯣꯠꯅꯧ ꯍꯥꯏꯔꯕ
ꯑꯣ
ꯅꯪ꯭ꯔꯤ ꯑꯗꯨ ꯌꯣ ꯍꯣꯡꯕꯠꯇ ꯑꯇ
ꯅꯠꯇꯦꯕ ꯑꯩꯅ ꯉꯥꯡꯉꯤꯁꯦ ꯅꯣꯏꯒꯤ ꯐꯅꯕꯅꯦꯀꯣ ꯂꯧꯍꯔꯣ ꯍꯥꯏꯕꯅꯤꯗ ꯀꯩꯅ ꯉꯥꯡꯗꯦꯕ ꯔꯦꯗꯤꯑꯣ ꯔꯦꯗꯤꯑꯣ ꯑꯗꯨꯝ ꯉꯥꯡꯒ ꯂꯩ
ꯑ ꯍꯥꯏ ꯉꯥꯡꯂꯦ ꯅꯪ ꯃꯇꯝ ꯄꯤꯔꯤꯁꯦ ꯃꯇꯝ ꯄꯤꯗꯅ ꯅꯪ ꯄꯦꯟꯗꯕꯒꯤ ꯑꯣꯏꯔꯕꯅ ꯍꯧꯖꯤꯛ ꯃꯇꯝꯁꯦ